ꯀꯩꯗꯧꯒꯦ
ꯑꯦꯁ ꯑꯗꯨꯝ ꯐꯝꯔꯒ ꯂꯩꯗ
ꯑꯣ ꯀꯅꯒ
ꯑ ꯑꯩꯒꯤ ꯀꯔꯤꯍꯦ ꯋꯥ
ꯀꯅꯥꯒ ꯐꯝꯒꯦ
ꯑꯩꯒꯤ ꯀꯖꯤꯟ ꯕ꯭ꯔꯗꯔ ꯑꯗꯨꯒ ꯑꯩꯒꯤ ꯏꯩꯅꯎ ꯅꯨꯄꯤ
ꯑꯣ
ꯅꯪꯗꯤ
ꯑꯩꯗꯤ ꯑꯩꯇꯣꯝꯇ ꯂꯩꯌꯦ
ꯑꯣ ꯑꯗꯨꯗꯤ ꯌꯥꯝ ꯅꯨꯡꯉꯥꯏꯔꯦꯅꯦ ꯀꯔꯤ ꯈꯟꯂꯒ ꯂꯩꯕ꯭ꯔꯣ ꯍꯧꯖꯤꯛ
ꯁꯨꯝ ꯈꯟꯗꯦ ꯀꯩꯁꯨꯝ ꯋꯥꯌꯦ
ꯏꯊꯟꯇ ꯂꯩꯔꯗꯤ ꯋꯥꯔꯤꯗꯤ ꯐꯖꯅ ꯁꯥꯟꯅꯥ ꯌꯥꯏꯗ
ꯍꯣꯏ
ꯐꯖꯅ ꯁꯅꯥꯁꯤꯒꯣ
ꯍꯣꯏ ꯆꯠꯂꯁꯦ
ꯑꯩꯈꯣꯏ ꯑꯅꯤꯗꯤ ꯃꯤ ꯑꯇꯣꯞꯄ ꯅꯠꯇꯕꯒꯤ ꯐꯖꯅ ꯁꯥꯁꯤꯗ
ꯍꯣꯏ ꯀꯥꯏ ꯆꯀꯦꯁꯤ
ꯀꯣꯂꯦꯖ ꯆꯠꯂꯦ ꯑꯗꯨꯒ ꯑꯃꯨꯛ ꯍꯜꯂꯛꯑꯀꯦ ꯑꯦ ꯁꯥꯕꯒꯣ ꯂꯣꯏꯅꯦꯍꯦ ꯁꯥꯃꯟꯕꯒꯤ
ꯁꯥꯕ꯭ꯔꯣ ꯅꯣꯏꯗꯁꯨ
ꯁꯥꯗ꯭ꯔꯗꯤ
ꯀꯌꯥꯝꯝ ꯁꯥꯒꯦ ꯍꯥꯢꯁꯦ
ꯑꯁ
ꯌꯥꯝ ꯁꯥꯕ꯭ꯔꯣ
ꯃꯄꯜꯗ ꯊꯣꯡꯈꯗꯤ ꯅꯦꯒ꯭ꯔꯣ ꯑꯣꯏꯈ꯭ꯔꯦꯅꯦ ꯑꯩꯈꯣꯏꯗꯤ ꯁꯥ ꯃꯟꯕꯤꯒꯤ
ꯎꯝ ꯂꯝ ꯁꯥꯒꯗꯧ ꯃꯥꯂꯦ ꯍꯦ
ꯑꯦ ꯃꯥꯅꯤ ꯃꯥꯅꯤ ꯅꯪ ꯅꯤꯉꯣꯟꯗꯤ ꯁꯥꯗꯕ ꯃꯥꯜꯂꯦꯗ ꯑꯗꯨꯝ
ꯁꯥꯏꯌꯦ ꯀꯣꯏꯗꯁꯨ
ꯑ ꯌꯥꯝꯃꯨꯛ ꯁꯥꯕ꯭ꯔꯥ ꯅꯪ ꯀꯣꯂꯦꯖ ꯆꯠꯇꯦ
ꯆꯂꯦ
ꯆꯠꯂꯦ
ꯍꯣꯏ
ꯅꯨꯄꯥꯕꯨ ꯊꯦꯡꯅꯗꯦ
ꯊꯦꯡꯅꯗꯦ
ꯈꯣꯏꯇꯦ
ꯍꯣꯏ
ꯆꯤꯟꯊꯤꯒꯅꯨꯀꯣ
ꯆꯤꯟꯊꯤꯗꯦ
ꯑꯩꯁ ꯑꯩꯅ ꯈꯟꯕꯗꯤ ꯅꯪ ꯅꯨꯄꯥ ꯇꯔꯥꯒꯨꯝꯕ ꯍꯥꯟꯅ ꯀꯣꯏꯔꯝꯒꯅꯤ ꯍꯥꯏꯅꯤꯅ ꯑꯩꯗꯤ
ꯀꯣꯏꯗꯦ ꯑꯩ ꯅꯨꯄꯥ ꯀꯣꯏꯕ ꯍꯩꯇꯦ
ꯍꯥꯏꯇꯦ
ꯍꯣꯏ ꯅꯨꯄꯥꯕꯨ ꯀꯃꯥꯏꯅ ꯀꯣꯏꯒꯦꯔꯣ
ꯍꯟ ꯇꯝꯕꯤꯌꯦꯒꫭ
ꯇꯝꯕꯤꯌꫭ ꯍꫭꯏ
ꯅꯪꯕꯨ ꯄꯥꯝꯗꯕꯤꯒꯤꯔꯥ ꯅꯪꯅ ꯄꯥꯝꯗꯕꯤꯒꯤꯔꯥ ꯑꯗꯨ ꯐꯔ ꯍꯥꯏꯗ꯭ꯔꯗꯗꯤ ꯍꯧꯕ ꯌꯥꯔꯣꯏꯅꯦ
ꯑꯩꯅ ꯄꯥꯝꯗꯕꯒꯤ
ꯅꯪꯅ ꯄꯥꯝꯗꯕꯒꯤ ꯅꯪꯅ ꯄꯝꯗꯨꯔꯗꯤ ꯀꯔꯝꯍꯥꯏꯅ ꯇꯝꯕꯤꯔꯥ ꯑꯗꯨꯗꯤ ꯑꯗꯨꯗꯤꯀꯣ
ꯑꯥ
ꯅꯪꯅ ꯄꯥꯝꯗ꯭ꯔꯤꯗꯤ ꯑꯥ ꯀꯔꯤ ꯍꯥꯏꯁꯤꯔꯥ ꯄꯥꯝꯅꯤꯉꯥꯏ ꯇꯧꯔꯣꯅꯦ
ꯑꯗꯗꯣ ꯄꯝꯃꫭ ꯍꯥꯏꯕ ꯌꯥꯗꯦ
ꯁꯣꯁꯤꯌꯦꯜꯗ ꯑꯗꯨꯝ ꯌꯦꯛꯑꯣ
ꯄꯝꯃꯥ ꯍꯥꯏꯕ ꯌꯥꯗꯦ ꯑꯗꯨꯨ
ꯑꯗꯨꯁꯨ ꯌꯥꯗꯦ
ꯍꯣꯏ
ꯁꯣꯁꯤꯌꯦꯜꯗ ꯑꯗꯨꯝ ꯏꯟꯚꫭꯜꯚ ꯇꯧꯔꯣ ꯌꯥꯗꫭꯏꯗꯤ
ꯌꯥꯗꯦ
ꯁꯣꯁꯦꯜꯗ ꯑꯗꯨꯝ ꯏꯟꯚꫭꯜꯚ ꯇꯧꯔꯣ ꯑꯗꯨꯒ ꯁꯇꯦꯞ ꯕꯥꯏ ꯁꯇꯦꯞ ꯑꯗꯨꯝ ꯇꯝꯕꯤ ꯇꯝꯕꯤꯔꯤꯗ ꯅꯠꯇ꯭ꯔꯗꯤ ꯉꯁꯤ ꯂꯣꯏꯅ ꯇꯥꯃꯔꯤ ꯅꯪ ꯑꯃꯨꯛꯀ ꯀꯧꯔꯤꯅꯤ
ꯀꯥꯎꯔꯣꯏ ꯑꯗꯨꯝ ꯇꯝꯕꯤꯌꯣ ꯂꫭꯏꯅꯃꯛ
ꯁꯣꯁꯦꯜꯗ ꯏꯟꯚꯣꯜꯞ ꯇꯧꯔꯣ ꯑꯗꯨꯒ ꯀꯣ
ꯑꯥ
ꯅꯦꯛꯁ ꯗꯤ ꯑꯗꯨꯒ ꯅꯨꯄꯥꯕꯨ ꯀꫭꯏꯕ ꯅꯨꯄꯤꯗꯣ
ꯍꯣꯏ
ꯃꯣꯏꯕꯨꯁꯨ ꯑꯗꯨꯝ ꯅꯪ ꯐ꯭ꯔꯦꯟꯗ ꯑꯗꯨꯝ ꯍꯥꯞꯆꯤꯜꯂꯣ ꯑꯗꯨꯒꯥ ꯑꯗꯨꯃꯥꯏꯅ ꯑꯣꯏꯔꯗꯤ ꯅꯨꯄꯥꯕꯨ ꯄꯥꯝꯃꯨꯈ꯭ꯔꯅꯤ
ꯍꯩ ꯑꯗꯨꯗꯤ ꯃꯤꯅ ꯆꯩꯒꯤꯅꯤ ꯃꯤ ꯂꯩꯁꯥꯕꯤ ꯂꯩꯕꯈꯣꯏꯗꯤ ꯌꯥꯔꯣꯏꯅꯦ
ꯅꯪꯗꯤ ꯀꯣꯏꯅꯕ ꯂꯩꯕ꯭ꯔꯥ
ꯑꯁ ꯀꯨꯟꯒꯨꯝꯕ ꯀꯣꯏꯔꯒ ꯂꯩꯌꯦꯗ ꯍꯧꯖꯤꯛꯁꯨ
ꯑꯥ ꯀꫭꯏꯌꯣ ꯀꯨꯟꯗꯤ ꯋꯥꯠꯂꯤꯍꯦ ꯍꯣꯏ ꯋꯥꯠꯂꯤꯌꯦ ꯑꯥ
ꯇꯪꯈꯥꯏꯒꯨꯝꯕ
ꯍꯣꯏ ꯇꯪꯈꯥꯏ ꯀꯥꯁ ꯆꯠꯂꫭ
ꯐꯤꯐꯇꯤꯒꯨꯝꯕ ꯁꯨꯗ꯭ꯔꯗꯤ ꯌꯥꯔꯣꯏꯗ ꯍꯧꯖꯤꯛꯀꯥꯟꯗꯤ
ꯎꯝ
ꯃꯄꯟꯗꯨꯁꯨ ꯊꯣꯛꯄ ꯌꯥꯗꯕ ꯑꯩꯅ ꯑꯗꯨꯝ ꯌꯨꯝꯗ ꯑꯗꯨꯝ ꯐꯝꯔꯒ ꯂꯩꯕꯒꯤꯅꯤ ꯑꯗꯨ ꯅꯠꯇ꯭ꯔꯗꯤ ꯑꯁ ꯅꯨꯄꯤꯗꯤꯀꯣ ꯌꯥꯝꯗꯒꯤꯀꯣ ꯄ꯭ꯔꯣꯄꯣꯁ ꯇꯧꯔꯛꯄꯒꯦ
ꯑ
ꯔꯤꯖꯩꯒꯨꯝꯕ ꯅꯨꯃꯤꯠ ꯑꯃꯗ ꯀꯣꯏꯊꯈ꯭ꯔꯗꯤ ꯔꯤꯖꯩꯁꯦ
ꯇꯔꯥꯒꯃ ꯑꯗꯨꯝ ꯔꯤꯖꯣꯏ ꯇꯧꯕꯅꯤꯗ
ꯁ꯭ꯔꯅꯦ
ꯑ
ꯎꯝ ꯎꯝ
ꯁꯦꯡꯗ꯭ꯔꯗꯤ ꯐꯥꯖꯗ꯭ꯔꯣꯅꯦ ꯅꯪꯁꯦ ꯑꯦ ꯀꯣꯏꯊꯣꯛꯈ꯭ꯔꯗꯤ ꯅꯨꯄꯤꯗꯤ ꯑꯗꯨꯝ ꯂꯥꯛꯄꯅꯤꯅ ꯔꯤꯖꯦꯛ ꯇꯧꯈ꯭ꯔꯏꯅꯤ
ꯔꯤꯖꯦꯛ ꯇꯧꯒꯅꯨ ꯑꯗꯨꯝ ꯀꯣꯏꯅꯕꯣ
ꯑꯗꯨꯗꯤ ꯌꯥꯔꯣꯏꯗ ꯅꯨꯄꯤꯗꯤ ꯀꯨꯟ ꯂꯩꯔꯤꯕꯕ ꯁꯤꯡꯁꯦ ꯆꯦꯟꯈ꯭ꯔꯗꯤ ꯑꯃꯨꯛꯀ ꯆꯦꯟꯈ꯭ꯔꯗꯤ ꯂꯥꯁꯗꯥ ꯃꯥꯁꯨ ꯐꯪꯅꯔꯤꯗ
ꯑꯗꯨ ꯀꯨꯏꯟ ꯁꯨꯕꯗ ꯅꯪꯅ ꯑꯃ ꯈꯜꯂꯨꯅ ꯂꯥꯁꯇꯗꯤ
ꯑꯗꯨ ꯑꯩꯅ ꯈꯟꯕ ꯑꯩꯕꯨ ꯄꯥꯝꯗ꯭ꯔꯗꯤ
ꯄꯥꯝꯒꯅꯤ ꯀꯔꯤ ꯇꯧꯕꯒꯤ ꯄꯥꯝꯃꯣꯏꯗ꯭ꯔꯣ ꯎꯝ ꯎꯝ ꯄꯥꯝꯕꯒꯤ ꯅꯪ ꯑꯍꯥꯡꯕ ꯌꯥꯕꯅꯤꯅꯦ ꯄꯥꯝꯗ꯭ꯔꯗꯤ ꯌꯥꯔꯣꯏꯅ
ꯑꯁ ꯑꯩꯅꯁꯨ ꯈꯥꯡꯗꯦꯗ ꯃꯣꯏꯅ ꯑꯗꯨꯝ ꯂꯥꯛꯄꯅꯤꯗ
ꯑꯥ ꯃꯣꯏꯅ ꯂꯥꯛꯄꯤꯌꯦ ꯅꯪꯅ ꯌꯥꯕ
ꯍ
ꯑꯗꯨꯗꯤ ꯃꯣꯏꯅ ꯄꯥꯝꯕꯒꯤꯅꯦ
ꯍꯧꯖꯤꯛꯀꯥꯟꯗꯤ ꯅꯨꯄꯥꯅ ꯇꯧꯗꯦꯅꯦ ꯅꯨꯄꯤꯅ ꯑꯗꯨꯝ ꯂꯥꯛꯄꯅꯤꯗ
ꯅꯨꯄꯤꯅ ꯍꯦꯛꯇ ꯇꯧꯕ꯭ꯔꯣ
ꯍꯣꯏ ꯅꯨꯄꯤꯅ ꯑꯗꯨꯝ ꯇꯧꯔꯛꯄ ꯍꯧꯖꯤꯛꯀꯅꯤꯀꯣ ꯅꯨꯄꯥꯒꯤ ꯊꯕꯥꯛꯁꯨ ꯅꯨꯄꯤꯅ ꯇꯧꯈ꯭ꯔꯦ
ꯁꯤꯗꯤ ꯌꯥꯝ ꯅꯨꯡꯉꯥꯏꯍꯦ ꯑꯩꯗꯤ ꯇꯧꯗꯦꯍꯦ ꯅꯨꯄꯥꯒꯤ ꯊꯕꯛ
ꯏꯁ ꯅꯪꯗꯤ ꯌꯨꯅꯤꯛ ꯑꯣꯏꯌꯦ ꯑꯗꯨꯗꯤ ꯅꯨꯄꯤ ꯂꯣꯏꯅ ꯇꯧꯈ꯭ꯔꯥ ꯑꯗꯨꯃꯥꯏꯅ
ꯍꯣꯏ
ꯍ
ꯅꯨꯄꯥꯒꯤ ꯊꯕꯛ ꯅꯨꯄꯥꯅ ꯇꯧꯗ꯭ꯔꯗꯤ
ꯅꯨꯄꯥꯅ ꯊꯕꯛ ꯍꯧꯖꯤꯛꯀꯥꯟꯗꯤ ꯅꯨꯄꯤꯅ ꯇꯧꯈ꯭ꯔꯦ ꯑꯗꯨ ꯈꯪꯗꯦ ꯅꯪ
ꯈꯪꯗꯦ ꯑꯩꯗꯤ
ꯏꯁ ꯑꯉꯥꯡ ꯑꯣꯏ ꯑꯣꯏꯁꯤ ꯃꯥ ꯂꯤꯂꯥ ꯅꯪꯁꯦ
ꯅꯪ ꯆꯍꯤ ꯀꯌꯥ
ꯍꯥꯏꯗꯤꯔꯥ ꯑꯩꯔꯣ
ꯑꯥꯎ
ꯎꯝ ꯅꯪ ꯐꯔꯗ ꯍꯥꯏꯔꯛꯑꯣ
ꯍꯥꯏꯔꯛꯑꯣ ꯅꯍꯥꯟꯅ
ꯑ ꯅꯪ ꯅꯪ ꯁꯁꯦ ꯑꯩ ꯑꯩ ꯑꯩꯒꯣ ꯇ ꯏꯇꯤ ꯇ꯭ꯋꯦꯟꯇꯤ ꯇ꯭ꯋꯦꯟꯇꯤ ꯇ꯭ꯋꯦꯟꯇꯤ ꯊ꯭ꯔꯤ ꯇ꯭ꯋꯦꯟꯇꯤ ꯇ꯭ꯋꯦꯟꯇꯤ ꯋꯥꯟ
ꯅꯪ ꯅꯪꯗꯤ ꯍꯥꯏꯔꯛꯑꯣ
ꯅꯪꯗꯤ ꯇ꯭ꯋꯦꯟꯇꯤ ꯋꯥꯟ ꯑꯗꯨꯗꯤ ꯅꯪ ꯅꯪꯒꯤ ꯇ꯭ꯋꯦꯟꯇꯤ ꯋꯥꯟ ꯍꯥꯏꯔꯤꯗꯤ ꯑꯩꯒꯤꯁꯨ ꯇ꯭ꯋꯦꯟꯇꯤ ꯋꯥꯟ ꯑꯣꯏꯔꯤꯅꯦ
ꯑꯁꯦꯡꯕ ꯍꯥꯏꯔꯛꯑꯣꯍꯦ ꯅꯪꯒꯤ ꯌꯔꯁꯇꯣ
ꯑꯗꯨ ꯅꯪꯒꯤ ꯆꯨꯝꯃꯤꯀꯣ
ꯆꯨꯝꯗꯦ ꯑꯩ ꯑꯁꯦꯡꯕ ꯍꯥꯏꯕꯤꯒꯦ ꯑꯩꯁꯨ
ꯑꯩꯁꯦ ꯇ꯭ꯋꯦꯟꯇꯤ ꯑꯣꯏꯔ
ꯇ꯭ꯋꯦꯟꯇꯤ ꯑꯦꯠ
ꯃ
ꯑꯥ
ꯅꯪꯗꯤ ꯁꯤꯃ ꯍꯥꯏꯔꯣꯀꯣ
ꯃꯅ ꯌꯦꯏꯁꯨ ꯅꯪꯒ ꯇꯨꯏ ꯇꯅꯦ ꯑꯦꯁꯣ ꯑ
ꯎꯝ ꯑꯗꯨꯗꯤ ꯆꯞ ꯆꯥꯅꯤꯗ ꯑꯩꯈꯣꯏꯅꯤꯁꯦ
ꯍꯣꯏ ꯁ ꯁꯥꯒꯅꯦ ꯑꯗꯨꯗꯤꯦ ꯀꯋꯥ
ꯆꯞ ꯆꯥꯕꯗꯤ ꯋꯥꯔꯤ ꯈꯔ ꯐꯖꯕꯤ ꯍꯥꯏꯁꯤꯅꯦ ꯅꯪꯁꯤꯅꯦ ꯑꯩꯈꯣꯏꯅꯤ
ꯍꯣꯏ
ꯔꯤꯖꯦꯗꯤ ꯇꯧꯅꯨꯀꯣ ꯃꯤꯕꯨ ꯎꯁꯤꯠꯇꯕ ꯇꯧꯅꯨꯕ ꯑꯗꯨ ꯃꯤꯦꯁꯞ ꯇꯧꯔꯣꯒꯣ
ꯍꯣꯏ
ꯀꯣꯁꯨꯈꯤ ꯇꯧꯒꯅꯤ ꯑꯍꯤꯡꯁꯨ ꯇꯨꯝꯔꯒꯣ ꯍꯣꯏ ꯏꯅꯤ ꯅꯨꯡꯁꯤꯈ꯭ꯔꯗꯤꯦ ꯀꯣꯏꯈ꯭ꯗꯤꯦ
ꯍꯣꯏ ꯇꯨꯡ ꯃꯣꯏꯁꯦ ꯏꯖꯤꯕꯥꯅꯤꯗꯤ
ꯍꯣꯏ ꯇꯨꯝꯁꯨ ꯇꯨꯝꯔꯣꯏ ꯑꯗꯨ ꯍꯣꯏꯣꯏ ꯑꯩꯁꯤꯀꯣ
ꯑꯥ
ꯉꯔꯥꯡ ꯑꯍꯤꯡꯗ ꯕ꯭ꯔꯥꯖꯤꯜ ꯁꯤꯈ꯭ꯔꯦꯕ ꯋꯥꯔꯜ ꯀꯞꯁꯦ
ꯑꯥ
ꯑꯗꯨꯒꯤ ꯆꯥꯛꯇꯣ ꯆꯥꯗ꯭ꯔꯤꯌꯦ ꯑꯌꯨꯅ ꯑꯗꯨꯒꯤ ꯆꯥꯛ ꯂꯈ꯭ꯔꯦ ꯑꯗꯨ
ꯅꯪ ꯆꯄꯣꯠꯒꯨꯝꯕ ꯄꯨꯔꯥꯄꯤꯤꯔꯣꯅꯦ ꯑꯖꯗ ꯉꯥꯏꯔꯤꯕ
ꯑꯃ ꯑꯩ ꯅꯪ ꯂꯥꯛꯇ꯭ꯔꯤ ꯐꯥꯎꯕ ꯉꯥꯏꯔꯝꯃꯣꯀꯣ ꯑꯗꯨꯗꯤ
ꯑꯁ ꯌꯥꯔꯣꯏꯦ ꯑꯗꯨ
ꯀꯥꯏꯅ ꯃꯨꯍꯦ ꯀ
ꯑꯁꯦꯡꯕꯅꯤ ꯑꯩ ꯄꯨꯔꯥ ꯑꯣꯏꯕ
ꯀꯣꯏ ꯄꯨꯔꯛꯀꯦ
ꯑꯗꯨ ꯆꯠꯂꯨꯀꯣ ꯍꯧꯖꯤꯛ ꯊꯣꯛꯈ꯭ꯔꯣꯀꯣ
ꯍꯣꯏ ꯄꯣꯛꯂꯛꯀꯅꯤ
ꯑꯗꯨ ꯅꯪꯅ ꯑ ꯄꯥꯝꯕ ꯂꯧꯔꯛꯒꯦꯔꯥ ꯅꯠꯇ꯭ꯔꯗꯤ ꯑꯩꯅ ꯑꯄꯥꯝꯕ ꯍꯩꯒꯦꯔꯥ
ꯑꯩꯅ ꯄꯥꯝꯕ ꯂꯧꯔ ꯑꯩꯅ ꯄꯥꯝꯕ ꯂꯧꯔꯛꯀꯦ
ꯑꯗꯨ ꯑꯩ ꯆꯥꯅꯤꯡꯗ꯭ꯔꯗꯤ
ꯆꯥꯅꯤꯡꯒꯅꯤꯅ
ꯏꯁ ꯅꯪ ꯈꯪꯕ꯭ꯔꯥꯅꯦ
ꯍꯣꯏ ꯈꯪꯉꯦꯅ
ꯎꯝ ꯀꯃꯥꯏ ꯈꯪꯕ ꯑꯩ ꯑꯩꯈꯣꯏ ꯑꯅꯤ ꯆꯥꯃꯤꯟꯁꯨ ꯆꯥꯃꯤꯟꯅꯗꯦ ꯑꯗꯨꯒ ꯈꯪꯉꯏ ꯍꯥꯏꯅꯤ
ꯈꯪꯉꯦ ꯅꯪꯒꯤ ꯈꯣꯟꯖꯦꯜꯗꯨꯗ ꯈꯪꯉꯦ ꯅꯪꯅ ꯆꯥꯅꯤꯡꯕꯣ
ꯑꯣ ꯑꯩꯒꯤ ꯈꯣꯟꯖꯦꯜꯗ ꯑꯩ ꯆꯥꯅꯤꯡꯕ ꯍꯪꯕ
ꯍꯣꯏ
ꯑꯩꯁ ꯑꯗꯨꯗꯤ ꯅꯪ ꯑꯩꯕꯨ ꯐꯖꯅ ꯏꯁꯇꯥꯗꯤ ꯇꯧꯈ꯭ꯔ ꯃꯥꯜꯂꯦꯅꯦ
ꯍꯣꯏ ꯇꯧꯈ꯭ꯔꯦ ꯑꯩꯅ
ꯑ ꯑꯗꯨꯗꯤ ꯌꯥꯝ ꯅꯨꯡꯉꯥꯏꯗ ꯑꯗꯨ ꯄꯨꯔꯛꯑꯂꯒ ꯆꯥꯅꯤꯡꯗ꯭ꯔꯗꯤ ꯅꯪꯅ ꯂ ꯏꯟꯅ ꯆꯥꯊꯣꯛꯑꯅꯤꯀꯣ
ꯑꯩꯗꯤ ꯆꯥꯔꯣꯏꯍꯦ ꯅꯪꯅ ꯆꯥꯅꯉꯥꯏ ꯄꯨꯔꯛꯄꯗꯨꯃ ꯅꯪ ꯅꯪꯅ ꯆꯥꯗ꯭ꯔꯗꯤ
ꯅꯪ ꯈꯪꯉꯦ ꯍꯥꯏꯔꯒ ꯅꯪ ꯁꯣꯏꯈ꯭ꯔꯗꯤ
ꯁꯣꯏꯔꯣꯏ ꯁꯣꯏꯔꯣꯏ
ꯁꯣꯏꯒꯤꯅꯤ ꯁꯣꯏꯔꯣꯏ ꯍꯥꯏꯒꯅꯨ ꯁꯣꯏ ꯁꯣꯏꯔꯗꯤ ꯑꯩ ꯆꯥꯕꯁꯨ ꯐꯪꯂꯣꯏ ꯅꯪ ꯅꯪꯒꯤ
ꯁꯣꯏꯔꯗꯤ ꯅꯪꯒꯤ ꯁꯣꯏꯔꯗꯤ ꯅꯪꯒꯤ ꯑꯄꯥꯝꯕ ꯂꯣꯏꯅꯃꯛ ꯇꯧꯋ
ꯑꯩꯗꯤ ꯇꯧꯅꯤꯡꯁꯤꯗ ꯅꯪꯕꯨ ꯅꯨꯡꯁꯤꯗꯥ ꯀꯔꯤ ꯇꯒꯔꯥ ꯑꯩꯁ ꯅꯨꯡꯁꯤꯕꯤ ꯃꯤꯕꯨ ꯐꯨꯔꯗꯤ ꯑꯩꯁꯦ ꯉꯧꯔꯅꯦꯍꯦ
ꯅꯕꯤꯗꯥ
ꯑꯦ ꯑꯗꯨ ꯑꯩꯁꯨ ꯑꯣꯗ ꯑꯩ ꯑꯣꯗꯔ ꯇꯧꯕ ꯌꯥꯔꯣꯏ ꯑꯃꯁꯁꯨ ꯑꯅꯤꯁꯨ
ꯑꯣ ꯌꯥꯔꯦ ꯌꯥꯔꯦ
ꯑꯅꯤ ꯇꯧꯏꯤꯀꯣ
ꯍꯣꯏ
ꯎꯝ ꯑꯝ ꯑꯥꯥ ꯖꯔꯗ ꯆꯠꯂꯒꯀꯣ ꯕꯖꯔꯗ ꯅꯠꯇ꯭ꯔꯗꯤ ꯐꯪꯁꯨ ꯐꯪ ꯃꯥꯟꯗꯦꯔ ꯐꯪꯁꯨ ꯐꯪꯉꯔꯤꯗ
ꯑꯗꯨ ꯀꯔꯤ ꯑꯆꯥꯄꯣꯠꯅꯣ
ꯃꯤꯊꯥꯏ ꯑꯗꯨꯒ ꯆꯤꯡꯖꯝ
ꯏꯁ ꯅꯪ ꯆꯥꯛ ꯂꯥꯝꯕꯒꯤ ꯅꯪꯒꯤ ꯆꯥꯛ ꯂꯥꯝꯕꯒꯤ ꯑꯆꯥꯄꯣꯠꯇꯨꯗꯤ
ꯆꯤꯡꯒꯝꯅ ꯃꯤꯊꯥꯏꯅ ꯑꯩ ꯄꯨ ꯑꯗꯨꯝ ꯍꯥꯏꯗꯤ ꯑꯗꯨꯝ ꯑꯗꯨꯒꯨꯝꯕ ꯈꯛꯇ ꯆꯥꯕꯅꯤ
ꯅꯪꯒꯤꯁꯦ ꯆꯤꯉꯝ ꯆꯥꯔꯒ ꯄꯨꯊꯟꯕ
ꯑꯩꯅ ꯑꯗꯨ ꯍꯨꯝꯂꯒ ꯂꯩꯕꯗꯣ ꯑꯗꯨꯅ ꯊꯟꯒꯅꯤꯅꯦ
ꯊꯥꯖꯗꯦꯗ ꯔꯤꯒꯝ ꯆꯥꯔꯗꯤ ꯃꯤ ꯆꯥꯛ ꯌꯥꯝ ꯂꯝꯕꯅꯦ
ꯑꯗꯨꯗꯤ ꯅꯪꯅ ꯑꯄꯥꯝꯕ ꯂꯧꯕ꯭ꯔꯅꯦ ꯑꯩꯗꯤ ꯈꯪꯗꯅ ꯑꯗꯨ ꯑꯣꯃꯥ
ꯍꯣꯏ ꯑꯩ ꯑꯄꯥꯝꯕ ꯂꯧꯔꯒꯦ